ꯇꯥꯠ ꯌꯥꯝ ꯀꯨꯏ ꯍꯦ
ꯈꯪꯗꯦ ꯖꯣꯏꯅꯤꯡꯗ ꯑꯗꯨꯝ ꯂꯩꯈꯤꯕ ꯑꯗꯨꯗꯨꯒꯤꯅꯦ
ꯑꯥ ꯑꯩꯒꯤꯗꯣ ꯍꯧꯖꯤꯛꯀꯤꯗꯣ ꯑꯩ ꯀꯩꯅꯣꯗ ꯇꯠꯈ꯭ꯔꯦ ꯋꯥꯔꯤꯁꯦ ꯑ ꯀꯩ ꯍꯥꯏꯕ ꯀꯣꯐꯤ ꯊꯛꯄꯩ ꯊꯣꯛꯄꯗ ꯑꯥ ꯅꯪꯅ ꯑꯃꯨꯛ ꯑꯩꯈꯣꯏꯁꯨ ꯌꯥꯅꯤ ꯑꯗꯨꯝ ꯀꯩꯅꯣ ꯑꯗꯨ ꯇꯧꯕꯗꫭ ꯑꯃꯨꯛ ꯅꯨꯄꯥ ꯉꯥꯛꯇ ꯑꯣꯏꯕꯗꯣ ꯑꯃꯨꯛ ꯇꯟꯕ ꯑꯗꯨꯒ ꯑꯩꯅ ꯑꯩꯅ ꯇꯜꯂꯦ ꯑꯩꯅ ꯍꯥꯏꯕ ꯀꯣꯟꯅ ꯀꯣꯟꯅ ꯊꯛꯑꯁꯦ ꯅꯨꯡꯗꯥꯡꯁꯨ ꯑꯣꯏꯔꯒꯅꯥ ꯀꯣꯟꯅ ꯊꯛꯁꯦ ꯍꯥꯏꯕ ꯑꯩꯅꯥ ꯍꯣꯏꯗ ꯅꯨꯡꯉꯥꯏꯇꯕꯕꯤꯁꯨ ꯇꯧꯔꯤ ꯃꯣꯏ ꯈꯔꯗ
ꯈꯪꯅꯍꯜꯂꯨ ꯀꯩꯅꯣ ꯀ ꯇꯧꯔꯣꯛ ꯑꯦ ꯆꯨꯝꯅ ꯁꯨꯝ ꯈꯪꯅꯗꯣꯏꯗꯨꯕꯨ ꯑꯩꯅ ꯇꯜꯂꯦ ꯍꯥꯏꯅ ꯍꯥꯏꯕ ꯇꯅꯦꯋꯦ ꯇꯕꯔꫭ
ꯑꯥ
ꯑꯣ
ꯇꯥꯏꯌꯦ ꯇꯥꯏꯌꯦ ꯀꯩꯩ ꯇꯥꯔꯣꯏ
ꯇꯥꯏ ꯇꯥꯏ ꯇꯥꯏ
ꯀꯩꯩꯅꯅꯣ ꯏ ꯋꯥ
ꯑꯩꯗꯣ ꯀꯩꯅꯣꯝꯈꯛ ꯅꯤꯡꯁꯤꯡꯉꯛꯄ ꯑꯃꯨꯛ ꯅꯪ ꯈꯣꯟꯖꯦꯜꯗꯨꯒ ꯅꯪꯒꯤ ꯀꯩ ꯑꯩꯅ ꯈꯜꯂꯝꯃꯤꯕ ꯈꯜꯂꯝꯃꯤꯁꯤꯒ ꯌꯥꯝ ꯊꯤ ꯑꯣꯟꯅꯔꯛꯄ ꯍꯥꯏꯇꯥꯔꯦ
ꯀꯩꯗꫭꯔꯒꯦꯕ
ꯅꯪ ꯈꯣꯟꯖꯦꯜꯁꯦ ꯃꯤ ꯌꯥꯝ ꯆꯥꯎꯗꯧ ꯃꯥꯟꯕ
ꯎꯝ ꯏ ꯀꯒꯗꯣꯏꯅꯣ ꯌꯦꯡꯑꫭ ꯑꯗꯨ ꯃꯇꯥꯡꯗꯗꯤ ꯍꯥꯏꯅꯔꯔꯣꯏꯁꯦ
ꯅꯠꯇꯦ ꯑꯩꯅ ꯑꯗꯨꯝ ꯈꯟꯕ ꯑꯗꯨꯝ ꯀꯣ ꯍꯥꯏꯗꯤ ꯋꯥꯡ ꯆꯥꯎꯔꯒ ꯑꯦꯛꯁꯄꯦꯛꯇꯦꯁꯟꯗꯣ ꯑꯗꯨꯒ ꯃꯤ ꯀꯨꯆꯨ ꯀꯨꯆꯨꯒꯗꯣ ꯀꯩꯅꯣ ꯑ ꯀꯩ ꯍꯥꯏꯒꯗ꯭ꯔꯥ ꯏꯁꯄꯦꯅꯤꯁꯀꯤ ꯀꯨꯆꯨꯗꯧꯅ ꯈꯤꯇꯪ ꯃꯨꯗꯕꯤꯗ ꯀꯩꯅꯣ ꯃꯤꯒꯤ ꯏꯁꯀꯤꯟ ꯀꯂꯔ ꯑꯃ ꯂꯩꯗ
ꯎ ꯎꯝ
ꯀꯨꯆꯨ ꯀꯨꯂꯩꯗꯣ
ꯑ
ꯑꯗꯨ ꯑꯣꯏꯔꯝꯗꯧ ꯃꯥꯟꯕ ꯈꯪꯕ꯭ꯔ ꯑꯗꯨꯒ ꯁꯝꯉ ꯁꯛꯑꯒ ꯑꯗꯨꯗ ꯊꯂꯛ ꯀꯄꯗꯗꯤ ꯉꯧꯁꯣꯛ ꯉꯧꯔꯒ ꯇꯕꯨꯡ ꯇꯕꯨꯡ ꯇꯕꯪ ꯇꯕꯪ ꯍꯥꯏꯕ꯭ꯔꯥ ꯑꯗꯨꯔꯦ ꯑꯩꯒꯤ ꯑꯦꯛꯁꯄꯦꯛꯇꯦꯁꯟ ꯌꯥꯝ ꯊꯤ ꯈꯦꯠꯅ꯭ꫪꯝꯃꯦ ꯑꯩꯈꯣꯏ ꯏꯆꯦꯗꯤ ꯃꯤꯁ ꯊꯣꯛꯄ ꯌꯥꯕ ꯑꯣꯏꯔꯝꯃꯦ ꯖꯁ ꯀꯩꯅꯣ ꯑ ꯁꯣꯏꯕ ꯍꯥꯏꯕꯕꯨ ꯖꯁ ꯑ ꯁꯣꯏꯕ ꯑꯃꯈꯛꯅꯤ ꯅꯉꯣꯟꯗ ꯌꯥꯎꯕ ꯁꯣꯏꯕ ꯑꯃꯈꯛ ꯑꯩꯔꯝꯃꯦ
ꯎꯝ ꯑꯩ ꯈꯪꯉꯦꯀꯣ ꯍꯥꯏꯗ꯭ꯔꯁꯨ
ꯑꯗꯨꯈꯛꯅꯦ ꯁꯣꯏꯔꯤꯁꯦ ꯃꯤꯁ ꯅꯠꯇ꯭ꯔꯗꯤ ꯃꯤꯁ ꯊꯣꯛꯄ ꯌꯥꯔꯕꯅꯦ ꯃꯣꯏꯗ ꯀꯣꯁ ꯏꯁꫭꯔꯖꯨ ꯀꫭ ꯌꯥꯝꯐꯠꯇꯦ
ꯍ
ꯃ
ꯑꯩꯅꯁꯨ ꯄꯥꯝꯃꯤꯅꯤꯅꯦ ꯑꯗꯣ
ꯑ
ꯐꯪꯗ꯭ꯔꯦ ꯑꯄꯥꯝꯕ ꯈꯨꯗꯤꯡꯃꯛ ꯐꯪꯅꯤꯗꯤ ꯀꯔꯦ
ꯑꯗꯨꯅꯦ ꯑꯄꯥꯝꯕ ꯈꯨꯗꯤꯡꯃꯛ ꯐꯪꯅꯤꯗꯤ ꯀꯗꯥꯏꯗꯒꯤꯀꯣ ꯉꯔꯥꯡ ꯉꯔꯥꯡꯗꯣ ꯀꯤꯍꯣꯝ ꯀꯤꯍꯣꯝ ꯄꯤꯌꯦꯀꯣ ꯑꯩ
ꯑꯥꯎ
ꯑꯩ ꯊ ꯊꯕ ꯊꯕ ꯄꯤꯔꯝꯕ꯭ꯔꯥ ꯄꯤꯔꯝꯗꯦ ꯄꯤꯔꯝꯗꯦ ꯁꯤꯅꯤꯗ ꯏꯃꯥꯟꯅꯕꯁꯤꯅ
ꯏꯁ‌ ꯉ ꯉꯥꯎꯗꯦ ꯈ꯭ꯔꯗꯤ ꯊꯛꯑꯒ ꯂꯥꯛ ꯑꯝꯃꯅꯤ
ꯍꯥꯥ ꯀꯔꯤꯕ
ꯈ꯭ꯔꯗꯤ ꯊꯛꯑꯒ ꯂꯥꯛꯑꯝꯃꯅꯤ ꯍꯥꯏꯕ
ꯑꯣ
ꯌꯥꯗꯦꯕ
ꯏꯃꯥꯟꯅꯕꯤ ꯑꯃꯁꯨ ꯑꯦꯝ ꯌꯨꯗ ꯂꯩꯌꯦꯕꯀꯣ ꯑꯗꯣ ꯃꯥꯅꯗꯤ ꯑꯩꯉꯣꯟꯗ ꯑꯗꯨꯝ ꯁꯥꯎꯕ ꯍꯧꯖꯤꯛ ꯑ ꯃꯤꯗ ꯐꯥꯎ ꯂꯥꯛꯑꯒ ꯎꯅꯔꯝꯗꯅ ꯑꯗꯨꯝ ꯆꯠꯂꯦꯅꯀꯣ ꯑꯩꯉꯣꯟꯗ ꯑꯗꯨꯝ ꯁꯥꯎꯕ ꯑꯃ ꯂꯩꯌꯦꯕ ꯑꯗꯣ ꯃꯥ ꯑꯩꯈꯣꯏ ꯁꯥꯏꯠ ꯇꯣ ꯑꯣꯏꯕꯅꯤꯅ ꯂꯥꯛꯄꯅꯦꯕ ꯑꯗꯨ ꯃꯥ ꯑꯃꯨꯛ ꯂꯩꯔꯝꯗꯕ ꯑꯃꯨꯛ ꯊꯝꯆꯦꯠ ꯂꯩꯔꯛꯎ ꯀꯣꯒꯗꯤ ꯍꯥꯏꯔꯝꯃꯒ ꯑꯩꯉꯣꯟꯗ ꯑꯗꯣ ꯊꯝꯆꯦꯠꯁꯨ ꯑꯃꯨꯛ ꯂꯩꯔꯝꯗꯕ ꯎ ꯑꯥ ꯂꯣꯏ ꯂꯣꯏꯊꯣꯛꯈꯤꯕ ꯂꯣꯏꯊꯣꯛꯈꯤꯕꯖꯥꯅꯦꯕ ꯗꯨꯀꯥꯟ ꯃꯇꯥꯏ ꯃꯇꯥꯏ ꯐꯝꯃꯦꯕꯗꯣ ꯑꯗꯨ ꯂꯣꯏ ꯀꯩꯅꯣ ꯇꯧꯋꯦ ꯏꯁ ꯀꯄꯜꯁ ꯃꯌꯥꯝꯁꯤꯗꯤ ꯉꯔꯥꯡꯗꯤ ꯂꯣꯏꯔꯦ ꯕꯨꯂꯦꯠ ꯃꯅꯤꯡꯗ ꯐꯅꯦꯛ ꯁꯦꯠꯂꯒ ꯐꯤ ꯑꯃ ꯏꯜꯂꯒ ꯑꯁ ꯆꯠꯂꯤ ꯃꯌꯥꯝꯗꯣ
ꯅꯣꯏꯅ ꯑꯗꯨ ꯌꯦꯡꯉꯨꯔꯤꯅꯤ
ꯑꯗꯨ ꯑꯩꯈꯣꯏꯅꯗꯤ ꯀꯩꯅꯣ ꯌꯦꯡꯉꯨꯔꯒ ꯑꯩꯈꯣꯏꯗꯤ ꯀꯩꯝ ꯐꯥꯎꯗ꯭ꯔꯦ ꯅꯣꯛꯅꯤꯡꯕ ꯑꯃ ꯐꯥꯎꯔꯦ ꯍꯥꯏꯕꯗꯤ ꯅꯣꯡꯒ ꯇꯥꯕꯁꯤ ꯃꯕꯥꯅꯤꯅ ꯕꯥꯏꯛꯀ ꯇꯣꯉ ꯊꯧꯕꯨ ꯊꯧꯔꯛꯄꯗꯣ ꯂꯩꯈꯣꯝ ꯂꯣꯏ ꯀꯥꯞ ꯀꯥꯞꯈꯠꯂꯛꯇꯣꯏꯅꯦꯕ ꯑꯗꯩ ꯑꯩꯈꯣꯏ ꯑꯁ ꯑꯁꯤꯒꯤ ꯐꯤꯕꯝꯁꯦ ꯀꯣ ꯑꯣꯏꯅ ꯆꯠꯅꯤꯡꯃꯟꯗꯅ ꯆꯠꯂꯤꯅꯤꯀꯣꯅ ꯑꯩꯈꯣꯏ ꯑꯩꯈꯣꯏ ꯑꯗꯨꯝ ꯉꯥꯡꯅꯔ ꯑꯗꯨꯝ ꯆꯠꯂꯦ
ꯃꯤ ꯋꯥ ꯉꯥꯡꯅꯔ ꯆꯠꯂꯦ ꯅꯠꯇ꯭ꯔꯥ ꯃꯤ ꯋꯥꯒꯤ ꯇꯣꯄꯤꯛ ꯑꯃ ꯎꯝ
ꯑꯗ ꯅꯨꯄꯥ ꯑꯅꯤꯈꯛ ꯐꯩꯖꯣꯝ ꯑꯅꯤꯁꯦ ꯐꯩꯖꯣꯝ ꯁꯦꯠꯂꯒ ꯂꯥꯛꯑꯦ ꯀꯩꯅꯣ ꯐꯩꯖꯣꯝꯂ ꯀꯩꯅꯣ ꯑꯉꯧ ꯉꯥꯛꯇ ꯀꯩꯅꯣ ꯚꯥꯃꯣꯟ ꯑꯣꯏꯔ ꯃꯥꯜꯂꯦ
ꯎꯝ
ꯕꯥꯃꯣꯟ ꯑꯣꯏꯔ ꯃꯥꯂꯦ
ꯑꯣꯏꯔꯝꯅꯤ
ꯕꯥꯏꯛꯇ ꯄꯜꯁꯔ ꯑꯔꯤꯕ ꯄꯜꯁꯔꯗ ꯊꯧꯔ ꯊꯣꯔꯛꯑꯦ ꯑꯅꯤꯃꯛ
ꯎꯝ
ꯂꯣꯏꯅ ꯆꯣꯠꯂꯦ ꯂꯩꯈꯣꯝꯁꯨ ꯂꯣꯏꯅ ꯀꯥꯈꯠꯂꯦ ꯑꯉꯧꯕꯗꯣ ꯑꯁ
ꯎꯝ
ꯃꯣꯏ ꯃꯇꯨ ꯃꯇꯨꯁꯤꯡꯗꯨ ꯋꯥꯅꯤꯕꯣ ꯑꯗꯨ ꯁꯨꯕꯗ
ꯎꯝ ꯁꯨꯗꯕꯤꯗ ꯍꯨꯟꯗꯣꯛꯄꯤꯔꯝꯃꯅꯤ
ꯉꯁꯤꯅ ꯉꯔꯥꯡꯅ ꯑꯍꯥꯟꯕꯅꯦ ꯑꯩ ꯈꯪꯕ ꯅꯣꯏ ꯑꯁꯤ
ꯀꯥꯡꯗꯨꯔꯥ ꯑꯣ ꯑꯣ ꯍꯣꯁꯇꯦꯜ ꯂꯩ ꯍꯥꯏꯕꯗꯨꯔ ꯍꯣꯁꯇꯦꯜ ꯃꯌꯥꯝ ꯂꯩꯌꯦ ꯍꯣꯁꯇꯦꯜ ꯅꯝꯕꯔ
ꯅꯠꯇꯦ ꯑꯩꯗꯤ ꯑꯗꯨ ꯃꯅꯨꯡꯗꯨ ꯐꯥꯎꯗꯤ ꯆꯪꯉꯨꯗ꯭ꯔꯤꯕ ꯉꯔꯥꯡ ꯅꯍꯥꯟꯕꯅꯦ ꯑꯩ ꯒ꯭ꯔꯥꯎꯟꯗꯨ ꯐꯥꯎꯗꯤ ꯆꯠꯂꯦ
ꯑꯣ ꯑꯣ ꯑꯣ
ꯑꯥ ꯃꯅꯨꯡꯗꯤ ꯆꯪꯉꯦ
ꯎꯝ ꯑꯈꯣꯏꯒꯤ ꯍꯣꯁꯇꯦꯜꯗꯨꯅꯅꯦ ꯒꯦꯠꯇꯣ ꯄꯨꯡ ꯃꯥꯄꯟꯐꯧ ꯍꯥꯡꯉꯦꯕ
ꯑꯥ
ꯑꯇꯣꯞꯄꯒꯤꯗꯤ ꯉꯟꯅ ꯉꯟꯅ ꯑꯗꯨꯝ ꯂꯣꯜꯂꯦꯕ
ꯅꯣꯏꯗꯣ ꯋꯔꯗꯦꯟ ꯐꯕꯩ ꯑꯣꯏꯔꯝꯅꯤ
ꯅꯠꯇꯦ ꯑꯩꯈꯣꯏꯒꯤꯗꯤ ꯔꯤꯁꯔꯁ ꯏꯁꯀꯣꯂꯔ ꯉꯥꯛꯇ ꯂꯩꯌꯦꯕꯀꯣ ꯔꯤꯁꯔꯁ ꯏꯁꯀꯣꯂꯔ ꯕ꯭ꯂꯣꯛꯅꯦꯕ ꯁꯣꯝ ꯁꯥꯏꯠ ꯁꯤꯒꯤꯁꯦ ꯑꯩꯈꯣꯢ ꯂꯩꯁꯦ ꯑꯗꯨꯗꯨꯒꯤ ꯂꯦꯞꯇ ꯑ ꯂꯦꯞꯇ ꯊꯕꯛ ꯇꯧꯕꯗꯨꯗꯤ ꯃꯣꯏꯗꯤ ꯀꯩꯅꯣ ꯇꯧꯗ꯭ꯔꯗꯤ ꯌꯥꯗꯦꯗꯅ ꯍꯥꯏꯗꯤ ꯃꯇꯝꯗꯣ ꯥꯊꯦꯡꯅ ꯑꯗꯨꯝ ꯍꯜꯂꯛꯑꯦꯕ ꯃꯣꯏꯒꯤ ꯔꯤꯖꯜꯗꯣ ꯈꯪ
ꯗꯁꯥꯅꯤ ꯇꯥꯔꯦꯅꯦ ꯑꯗꯨꯗꯦ
ꯈꯔ ꯅꯨꯡꯉꯥꯏ ꯍꯥꯏꯇꯥꯔꯦ ꯑꯩꯈꯣꯏ ꯑꯗꯨꯝ ꯑꯩꯈꯣꯏꯒꯤꯁꯨ ꯊꯕꯛꯇꯣ ꯊꯦꯡꯅ ꯍꯜꯂꯛꯄ ꯃꯠ ꯃꯇꯝꯗ ꯍꯥꯏꯗꯤ ꯒꯦꯠꯇꯣ ꯂꯣꯜꯂꯝꯃꯅꯤ ꯍꯥꯏꯅ ꯋꯥꯈꯜꯗ ꯈꯟꯗꯕꯗꯣ ꯈꯪꯕ꯭ꯔꯥ ꯑꯃ ꯄꯥꯈꯠꯄ ꯇꯧꯔꯤꯁꯤ ꯅꯨꯡꯕꯨꯗꯤ ꯅꯨꯡꯉꯥꯏ
ꯅꯨꯉꯥꯢꯌꯦ
ꯎꯝ ꯋꯥꯔꯗꯤ
ꯑꯩ ꯋꯥꯔꯦ ꯍꯥ ꯋꯥꯔꯗꯤ ꯀꯩꯗꯧꯋꯦꯕ
ꯋꯥꯔꯗꯤ ꯂꯩ
ꯑꯥ
ꯗꯦꯃꯤꯠ
ꯃꯊꯥꯕꯨꯗꯤ ꯁꯥꯗ꯭ꯣꯔꯕꯅꯦ ꯑꯈꯣꯏꯖꯨ
ꯑꯁ ꯆꯦꯅꯒ ꯑꯣꯖꯥ ꯑꯣꯏꯕꯗꯣ ꯌꯥꯝ ꯄꯛꯆꯅꯤꯗ
ꯎꯝ
ꯑꯣꯖꯥ ꯁꯥꯠ ꯁꯥꯠ ꯑꯣꯏꯔꯣꯗ ꯀꯥꯟꯗꯦ ꯁꯥꯇ꯭ꯔꯥ ꯃꯌꯥꯝꯅ ꯀꯦꯅꯥ ꯗꯣꯏꯗꯣ
ꯁꯥꯇ꯭ꯔꯅ ꯀꯤꯟꯅ ꯁꯨꯙꯔꯝꯕ꯭ꯔꯥ ꯈꯪꯄꯣꯠ ꯅꯠꯇꯦꯅꯦ
ꯑꯦꯍꯦ ꯑꯗꯨꯗꯤ ꯇꯧꯔꯣꯏꯍꯦ ꯀꯗꯥꯏꯗꯩꯅꯣꯍꯦ
ꯃꯤꯁ ꯇꯦꯟꯅꯦꯅꯦ ꯃꯤꯁ ꯇꯦꯟꯅꯦꯅꯦ ꯇꯧꯔꯒ
ꯎꯝꯍꯝ
ꯑꯗꯣ ꯅꯌꯨꯝ ꯉꯟꯅ ꯉꯟꯅ ꯄꯥꯟꯊꯣꯛꯈ꯭ꯔꯗꯤ ꯈꯪꯗꯦ
ꯄꯥꯜꯂꯣꯏꯗ
ꯄꯥꯟꯅꯕꯗꯤ ꯍꯣꯠꯅꯔꯤ ꯅꯪ
ꯍꯣꯠꯅꯗꯦ ꯍꯣꯠꯅꯗꯦ
ꯑꯗ ꯑꯗꯣ ꯅꯠꯇꯦ ꯑꯗꯣ ꯄꯥꯟꯊꯣꯛꯈꯔꯣꯗ ꯉꯟꯅꯁꯨ ꯀꯥꯟꯗꯦ ꯉꯟꯅ ꯑꯗꯨꯝ ꯄꯥꯟꯒꯤꯕꯅ ꯐꯩꯕ ꯅꯨꯄꯤꯗꯤ ꯆꯍꯤ ꯀꯨꯟꯃꯉꯥꯕꯨ ꯁꯨꯔꯗꯤ
ꯑꯁ ꯌꯥꯔꯦꯀꯣ ꯌꯥꯔꯦ ꯇꯧꯅꯔꯤꯕ ꯂꯤꯂꯥ ꯃꯌꯥꯝꯁꯤꯒ ꯄꯜ
ꯇꯧꯔꯤꯕ ꯂꯤꯂꯥ ꯃꯌꯥꯝꯖꯦ ꯀꯣ ꯑꯩꯅ ꯍꯥꯏꯔꯤꯖꯦ ꯑꯁ ꯆꯦꯡꯕꯅꯤꯅꯦ
ꯋꯥꯈꯜꯗꯣ ꯍꯥꯏꯗꯤ ꯀꯩꯁꯨ ꯂꯩꯇꯦꯕ ꯑꯗꯨꯒꯨꯝꯕꯩꯗꯤ ꯍꯧꯖꯤꯛ
ꯋꯥꯎ
ꯌꯨꯝ ꯄꯥꯜꯂꯝꯃꯗꯤ ꯐꯪꯉꯔꯣꯏꯗꯕꯅꯤꯅꯦ ꯉꯔꯥꯡꯒ ꯆꯠꯂꯤꯗꯣ ꯏꯃꯥꯟꯅꯕꯤꯒ ꯄꯨꯜꯂꯒ
ꯑꯦ ꯌꯨꯝ ꯄꯥꯟꯕ ꯀꯩꯅꯣ ꯑꯐꯕꯁꯨ ꯂꯩ ꯀꯩꯅꯣ ꯑꯦ
ꯑꯩ ꯄꯥꯝꯗꯦ
ꯅꯆꯥ ꯒꯗꯣ ꯐꯖ ꯐꯖꯕ ꯊꯣꯛꯇꯣꯔꯤꯅꯦ
ꯑꯉꯥꯡ ꯃꯄꯥ ꯃꯁꯛ ꯊꯤꯔꯁꯨ ꯑꯉꯥꯡ ꯃꯃꯥ ꯃꯁꯛ ꯐꯖꯗꯦ ꯑꯉꯥꯡ ꯃꯁꯛ ꯐꯖꯩ ꯍꯥꯏꯗꯣ ꯈꯪꯗ꯭ꯔꯣ ꯕꯣꯅꯤꯒꯤ ꯗꯥꯏꯂꯣꯛꯇꯣ ꯅꯨꯄꯥ ꯃꯁꯛ ꯊꯤꯔꯁꯨ ꯅꯨꯄꯤ ꯃꯁꯛ ꯐꯖꯔꯗꯤ ꯑꯉꯥꯡ ꯃꯁꯥ ꯑꯉꯥꯡ ꯃꯁꯛ ꯐꯖꯩ ꯍꯥꯏꯕ
ꯂꯦꯜꯂꯒꯦ
ꯋꯥꯔꯤ
ꯃꯥꯡ ꯊꯥꯔꯣ ꯗꯧꯋꯤꯗꯣ
ꯕꯣꯅꯤꯒꯤꯗꯣ
ꯑꯥ ꯑꯩ ꯑꯅꯤꯃꯛ ꯂꯧꯅꯤꯡꯉꯦ ꯍꯥꯏꯕꯩꯗꯣ
ꯀꯩꯒꯤꯅꯣ ꯑꯩꯗꯤ ꯑꯅꯤꯃꯨꯛ ꯄꯥꯝꯃꯤꯅꯦ ꯍꯥꯏꯅ
ꯕꯦꯔꯅꯦ
ꯑꯃ ꯐꯪꯍꯧꯗ꯭ꯔꯁꯨ ꯑꯃꯗꯤ ꯐꯪꯍꯧꯔꯤ ꯑꯗꯨꯅꯤ
ꯃꯥꯅꯤ
ꯅꯣꯏ ꯌꯨꯝꯗ ꯊꯦꯡꯅꯍꯜꯂꯤꯗꯣ ꯉꯥꯡꯗ꯭ꯔꯣ ꯌꯨꯝꯗ
ꯑꯁ ꯈꯟꯊꯤ ꯆꯥꯕꯗ ꯂꯣꯏꯔꯦ ꯉꯥꯔꯥꯡꯗꯤ
ꯎꯝ
ꯑꯩꯗꯤꯅꯦ ꯌꯨꯝ ꯍꯜꯂꯛꯑꯒꯅꯦ ꯄꯨꯡ ꯑꯩꯈꯣꯏ ꯍꯜꯂꯛꯄꯗꯣ ꯄꯨꯡ ꯃꯥꯄꯟ ꯃꯥꯄꯜ ꯑꯗꯨꯋꯥꯏ ꯇꯥꯔ ꯌꯨꯝ ꯍꯜꯂꯛꯄꯗꯣ ꯌꯨꯝ ꯍꯜꯂꯛꯑꯒ ꯑꯩ ꯑꯃꯨꯛ ꯊꯣꯛꯏꯅꯦ ꯊꯣꯛꯏꯅꯦ ꯍꯥꯏꯕꯗꯤ ꯑꯩꯈꯣꯏ ꯗ꯭ꯔꯥꯏꯚꯔꯗꯣ ꯒꯥꯔꯤꯗꯨꯗꯤ ꯊꯛ ꯈꯥꯝꯃꯝꯗꯣꯏꯅꯦꯕ ꯁꯤ ꯂꯪꯒꯣꯜꯗ ꯒꯥꯔꯤ ꯈꯥꯝꯃꯒ ꯗ꯭ꯔꯥꯏꯕꯔꯗꯣ ꯑꯃꯨꯛ ꯂꯧꯔꯒ ꯑꯩꯅ ꯃꯌꯨꯝ ꯊꯤꯟꯅꯗꯣꯏꯅꯦꯕ ꯑꯗꯨ ꯂꯧꯕ ꯆꯠꯄꯗꯩꯅꯦ ꯑꯃꯨꯛ ꯑꯩꯈꯣꯏ ꯒꯥꯔꯤ ꯑꯦꯛꯇꯤꯚꯥ ꯄꯪꯆꯔ ꯑꯣꯏꯗꯅ ꯑꯁ
ꯐꯔ ꯐꯔ
ꯏꯃꯥꯟꯅꯕ ꯑꯅꯤ ꯃꯃꯥꯟꯅꯕꯅ ꯂꯧꯕ ꯂꯥꯜꯂꯦ ꯑꯃꯨꯛ ꯑꯩꯅ ꯇꯞꯅ ꯇꯞꯅ ꯉ ꯅꯤꯡꯊꯧꯗ ꯑꯁ
ꯎꯝ
ꯗꯁꯥꯅꯤ ꯗꯁꯥ ꯍꯥꯏꯇꯥꯔꯦ
ꯂꯥꯡꯈꯩ ꯂꯥꯡꯊꯣꯛꯎꯔꯒ ꯑꯃꯨꯛ ꯋꯥꯍꯜꯂ
ꯒꯥꯔꯤ ꯑꯆꯧꯕ ꯊꯧꯕ ꯑꯣꯏꯔꯝꯃꯗꯤꯕꯣ ꯑ ꯑ ꯑ ꯃꯃꯥꯡꯗ ꯐꯝꯃꯤꯕ ꯅꯨꯄꯥ ꯍꯩꯇꯦ ꯃꯃꯥꯡꯗ ꯐꯝꯃꯤꯕ ꯅꯨꯄꯥꯗꯨꯁꯨ ꯑꯣꯖꯥꯅꯦ ꯇꯥꯏꯅꯤꯇꯣ ꯁ꯭ꯀꯨꯜꯗꯀꯣ ꯑꯣꯖꯥ ꯍꯥꯏꯕꯨ ꯖꯁ ꯀꯩꯅꯣ ꯑ ꯑꯦꯗꯃꯤꯅꯤꯁꯇ꯭ꯔꯦꯁꯟ ꯕ꯭ꯂꯣꯛꯇ ꯐꯝꯕꯗꯣ ꯑꯗꯨꯒ ꯖꯨꯅꯤꯌꯔ ꯀ꯭ꯂꯥꯁꯀꯤꯗꯣ ꯈꯔ ꯈꯔ ꯑꯗꯨꯝ ꯂꯧꯕ ꯃꯥꯅꯦꯀꯣ ꯖꯨꯅꯤꯌꯔ ꯑꯉꯥꯡ ꯈꯔꯒꯤꯀꯣ
ꯎꯝ
ꯑꯗꯨꯒ ꯃꯅꯤꯡꯗ ꯑꯩꯒ ꯐꯝꯃꯤꯁꯤꯅ ꯑꯥꯔꯃꯤꯅꯦꯕ
ꯎꯝ
ꯑꯁꯝ ꯔꯥꯏꯐꯜ ꯃꯥꯥꯏ ꯘꯔꯤꯅꯦꯕ ꯃꯥ ꯘꯔꯤꯗꯤ ꯂꯩꯔꯒ ꯃꯥꯗꯤ ꯊꯧꯕ ꯍꯩꯇꯕ
ꯒꯥꯔꯤ ꯂꯩꯔ ꯒꯥꯔꯤ ꯊꯧꯕ ꯍꯩꯇꯕ ꯑꯗꯨꯒꯤ ꯏꯃꯥꯟꯅꯕꯁꯤ ꯃꯆꯥꯁꯤꯡꯅ ꯊꯧ
ꯎꯝ
ꯁꯥꯎꯗꯤ ꯁꯥꯎꯅꯤꯡꯉꯝꯃꯅꯤ ꯉꯔꯥꯡꯗꯤ
ꯍꯥꯥ
ꯀꯩ ꯍꯥꯏꯕ
ꯃꯤꯑꯣ ꯂꯣꯏꯅꯅ
ꯇꯥꯖꯦ ꯇꯥꯖꯦ ꯍꯥ ꯀꯩ ꯍꯥꯏꯅꯣ ꯍꯥ
ꯍꯣꯏ ꯍꯥꯏ ꯁ꯭ꯀꯨꯜꯗ ꯄꯨꯂꯛꯄ ꯃꯤ ꯉꯥꯛꯇꯅꯦ ꯍꯥꯏ ꯁ꯭ꯀꯨꯜ ꯃꯦꯠꯁ ꯉꯥꯛꯇꯅꯩ ꯃꯈꯣꯏ ꯏꯆꯣꯡ ꯑꯃ ꯆꯣꯡ ꯑꯃꯒ ꯉꯔꯥꯡꯗ ꯏꯌꯥꯝꯕ ꯏꯌꯥꯝꯕꯒ ꯇꯧꯜꯂꯦ ꯍꯣꯏ ꯄꯤꯛꯅꯤꯛ ꯏꯁꯄꯣꯠ ꯃꯐꯝꯗ ꯑꯩꯈꯣꯏꯗ ꯃꯩ ꯈꯦꯠꯀꯅꯤꯔꯛꯄ ꯍꯥꯏꯇꯥꯔꯦ ꯑꯩꯈꯣꯏ ꯏꯆꯣꯝ ꯆꯣꯡꯝ ꯑꯍꯟꯅꯕ ꯑꯍꯟꯗꯤ ꯃꯥꯜꯂꯦꯕ ꯑꯗꯨꯒ ꯑꯩꯈꯣꯏꯗꯒ ꯗꯗꯥꯒ ꯀꯧꯋꯦ ꯑꯁ
ꯇꯜꯕꯁꯤ ꯄꯨꯔꯥ ꯚꯦꯔꯥꯅꯦ